ꯍꯂꯣ
ꯑꯥ
ꯇꯥꯔꯕ ꯑꯥ ꯑꯣ ꯑꯩ ꯐꯣꯟ ꯑꯃ ꯂꯥꯛꯑꯝꯕ ꯑꯗꯨꯏ ꯑꯗꯨꯒꯤ ꯍꯌꯦꯡꯁꯦ ꯀꯩꯅꯣ ꯂꯩꯕ ꯑꯩꯅ ꯍꯥꯟꯅ ꯊꯕꯛ ꯌꯥꯎꯔꯝꯕ ꯃ ꯄꯨꯗꯣ ꯑꯗꯨ ꯐꯣꯟ ꯇꯧꯔꯛꯑꯝꯕ ꯑꯗꯣ ꯍꯌꯦꯡ ꯀꯦꯝ ꯑꯃ ꯂꯩꯕ ꯑꯗꯨꯗꯨꯒꯤ
ꯎꯝ ꯀꯥꯏ ꯆꯠ ꯇꯣꯏꯕ ꯑꯗꯨꯗꯤ ꯃꯐꯝ ꯀꯗꯥꯏꯗ ꯀꯦꯝꯇꯨꯅ
ꯈꯔ ꯀꯩꯅꯣꯗ ꯑꯩꯈꯣꯏ ꯀ꯭ꯂꯤꯅꯤꯛ ꯃꯐꯝꯗꯩ ꯍꯥꯏꯖꯤꯜꯂꯒ ꯀꯣ ꯑꯃ ꯂꯩꯌꯦꯕꯀꯣ ꯅꯍꯥꯟꯋꯥꯏ ꯑꯩꯈꯣꯏꯅꯒ ꯆꯠꯄ ꯃꯐꯝ ꯑꯃ ꯑ ꯑꯃ ꯑꯉꯧ ꯑꯉꯧꯕꯒ ꯁꯥꯠꯄ ꯃꯐꯝꯗꯣ ꯑꯗꯨꯏ ꯌꯧꯐꯥꯠꯇ꯭ꯔꯤꯉꯩꯗ ꯑꯗꯨꯝ ꯑꯗꯨ ꯌꯧꯐꯥꯠꯇ꯭ꯔꯤꯉꯩꯗ ꯃꯣꯏ ꯍꯣꯜ ꯑꯆꯧꯕ ꯑꯃ ꯂꯩ ꯍꯥꯏꯌꯦ ꯑꯗꯨ ꯇꯧꯒꯗꯕ ꯑꯗꯨꯗꯨꯒꯤ ꯍꯌꯦꯡꯗꯣ ꯄꯨꯡ ꯅꯤꯄꯥꯟ ꯁ꯭ꯋꯥꯏꯗ ꯂꯥꯛꯑꯣ ꯑꯗꯨ ꯌꯧꯔꯛꯑꯣ ꯈꯣꯠꯂꯣ ꯃꯤꯁꯨ ꯌꯥꯝꯃꯦ ꯍꯥꯏꯕꯀꯣ ꯌꯦꯡꯅꯗꯨꯏꯗꯣ ꯆꯅꯤ ꯆꯍꯨꯝ ꯁꯨꯕ ꯃꯥꯜꯂꯦ ꯑꯩꯈꯣꯏ ꯀꯩꯅꯣꯁꯨ ꯌꯥꯎꯋꯦ ꯑꯗꯨꯅ ꯆꯨꯝꯅ ꯍꯪꯒꯦ ꯑꯃ ꯅꯨꯄꯤꯗꯨꯁꯨ ꯌꯥꯎꯋꯦꯕ ꯀꯣ ꯍꯥꯏꯅꯔꯝꯕꯅꯤꯗ ꯄꯨꯡ ꯀꯌꯥꯗ ꯆꯠꯄ ꯈꯣꯠꯄ ꯇꯧꯕꯗꯣ ꯄꯨꯡ ꯅꯤꯄꯥꯟꯗ ꯑꯗ ꯌꯧꯔꯛꯑꯣ ꯒꯥꯔꯤꯁꯨ ꯂꯩꯇꯕꯅꯤꯅ ꯒꯥꯔꯤꯗꯣ ꯃꯥꯅ ꯃꯣꯏ ꯇꯥꯃꯣ ꯆꯧꯒꯤꯔꯥ ꯅꯠꯇ꯭ꯔꯒꯅ ꯃꯣꯏ ꯄꯥꯝꯗꯣꯝ ꯆꯥꯒꯤꯔꯥ ꯑꯃ ꯄꯨꯔꯛꯑꯒꯦ ꯑꯗꯨꯒ ꯑꯩꯈꯣꯏꯐꯥꯎ ꯂꯥꯛꯑꯒꯦ ꯑꯩꯈꯣꯏꯄꯅꯤ ꯆꯠꯃꯤꯟꯅꯔꯁꯦ ꯈꯣꯠꯂꯁꯦꯅ ꯍꯥꯏꯔꯛꯄ ꯑꯩꯅ ꯕꯨꯗꯤ ꯑꯗꯨꯝ ꯑꯁ ꯀꯩꯗꯧꯗꯨꯅꯣꯗ ꯂꯥꯏꯟꯗ ꯆꯠꯈ꯭ꯔꯥꯁꯦ ꯈꯜꯂꯝꯕ ꯃꯥꯅ ꯑꯗꯨꯝ ꯀꯩꯅꯣ ꯇꯧꯔ ꯆꯠꯂꯁꯦ ꯈꯣꯠꯂꯁꯦ ꯑꯗꯨ ꯍꯥꯏꯔꯦ ꯃꯥꯏ ꯒꯥꯔꯤꯗꯣ ꯄꯨꯔꯛꯑꯒꯦꯅ ꯑꯗꯨꯗꯨꯒ ꯆꯠꯂꯒꯦ
ꯎꯝ ꯍꯣꯏ ꯑꯗ꯭ꯋꯥꯏꯗꯗꯤ ꯎꯝ ꯑꯗ꯭ꯋꯥꯏꯗꯗꯤ ꯑꯃꯨꯨꯛ ꯑ ꯀꯅꯣ ꯇꯧꯕꯅꯦ ꯑ ꯇ꯭ꯔꯥꯏꯞ ꯈꯔꯗꯤ ꯇꯥꯕꯅꯦ ꯑꯗꯨꯋꯥꯏꯗꯣ ꯑꯗꯨ ꯈꯨꯟꯗꯨꯗ ꯑꯣꯏꯔꯝꯒꯅꯤ ꯑꯗꯨꯒꯨꯝꯕ ꯑꯗꯨꯋꯥꯏꯗꯨꯒꯤ ꯃꯣꯏꯒꯤ ꯂꯣꯀꯦꯂꯤꯇꯤ ꯍꯥꯏꯕꯗꯤ ꯑꯗꯨꯋꯥꯏꯗ ꯇꯥꯕ ꯃꯈꯩꯗꯣ ꯑꯣꯏꯔꯝꯒꯅꯤ ꯍꯥꯏꯗꯤ ꯀꯔꯤ ꯂꯝ ꯃꯃꯤꯡꯗꯨꯕꯨ ꯀꯥꯎꯕꯨ ꯀꯥꯎꯒ꯭ꯔꯦ ꯍꯥꯟꯅꯑꯗꯨꯏꯗꯣ ꯀꯩꯅꯣ ꯇꯧꯋꯦ ꯍꯥꯏꯌꯦ ꯃꯩꯇꯩ ꯇꯥꯔꯝꯃꯦ ꯍꯥꯏꯌꯦ ꯑꯩꯈꯣꯏ ꯁꯤꯗ ꯏꯃꯥꯟꯅꯕ ꯑꯃ ꯀꯥꯛꯆꯤꯡꯗꯒꯤ ꯂꯩꯌꯦꯕꯀꯣ ꯑꯁꯤꯗ ꯍꯣꯉꯛꯄ ꯍꯥꯏꯇꯥꯔꯦ ꯃꯣꯏ ꯀꯩꯅꯣꯒꯤ ꯁ꯭ꯀꯨꯜ ꯀꯩꯅꯣꯔꯣꯝꯗꯒꯤꯅꯦ ꯑꯥ ꯂꯧꯌꯥꯏ ꯂꯝꯕꯤꯔꯣꯝꯗꯅꯦꯕꯀꯣ ꯃꯣꯏ ꯍꯣꯉꯛꯄꯅꯦꯕ ꯑꯗꯨꯁꯨ ꯃꯣꯏ ꯑꯁꯣꯝꯗ ꯍꯧꯖꯤꯛꯀꯤ ꯂꯩꯔꯤꯕ ꯇ꯭ꯔꯥꯏꯞ ꯈꯨꯟꯗꯣ ꯅꯣꯏ ꯍꯥꯏꯕ ꯃꯐꯝꯁꯦ ꯑꯁꯤꯒ ꯑꯗꯨꯝ ꯅꯛꯅꯔꯦꯕꯀꯣ ꯑꯗꯣ ꯃꯣꯏ ꯍꯥꯟꯅ ꯃꯩꯇꯩꯒꯤ ꯃꯩꯇꯩꯒ ꯑꯗꯨꯝ ꯑꯥ ꯇ꯭ꯔꯥꯏꯞ ꯃꯈꯩꯗꯨꯒ ꯂꯩꯃꯤꯟꯅꯔꯝꯃꯦ ꯍꯥꯏꯕ ꯑꯗꯣ ꯁꯨꯝ ꯍꯣꯡꯅꯈꯤꯕ ꯑꯗꯒꯤ ꯑꯥ ꯃꯤ ꯃꯩꯇꯩ ꯃꯁꯤꯡꯗꯤ ꯌꯥꯝꯗꯕ ꯑꯗꯨꯒ ꯇ꯭ꯔꯥꯏꯞꯀꯤ ꯃꯁꯤꯡꯅ ꯍꯦꯟꯕ ꯑꯗꯨꯗ ꯁꯨꯝ ꯂꯩꯃꯤꯟꯅꯔꯛꯄꯗꯣ ꯀꯩ ꯍꯥꯏꯅꯤ ꯍꯥꯏꯗꯤ ꯑ ꯀꯩꯅꯣ ꯍꯥꯏꯗꯤ ꯈꯠꯅ ꯆꯩꯅꯕ ꯌꯥꯎꯔꯛꯑꯒꯗꯤ ꯑꯗꯨꯒꯨꯝꯕ ꯅꯨꯡꯉꯥꯏꯇꯦꯗꯅꯀꯣ ꯑꯗꯒꯤ ꯃꯩꯇꯩ ꯃꯣꯏ ꯌꯨꯝꯊꯣꯡ ꯈꯔ ꯈꯛꯇ ꯉꯥꯏꯔꯕꯅꯤꯅ ꯑꯗꯨꯒꯤ ꯇꯧꯔꯒ ꯑꯗꯨꯃꯥꯏꯅ ꯇꯧꯔꯒ ꯀꯥꯛꯆꯤꯡꯗ ꯑꯃꯨꯛ ꯍꯣꯡꯉꯦꯅ ꯁꯣꯝꯗ ꯂꯩꯌꯦ ꯑꯗꯣ ꯏꯃꯥꯟꯅꯕꯗꯨꯁꯨ ꯇ꯭ꯔꯥꯏꯞꯀꯤ ꯃꯣꯏꯒꯤ ꯍꯥꯏꯗꯤ ꯑ ꯊꯕꯛ ꯊꯧꯔꯝ ꯑꯗꯒꯤ ꯂꯨꯍꯣꯡꯕ ꯑꯣꯏꯒꯦꯔꯥ ꯀꯔꯤ ꯑꯣꯏꯒꯦꯔꯥ ꯂꯣꯏ ꯈꯪꯕꯤꯗꯣ ꯑꯗꯨꯃꯥꯏꯅ ꯑꯣꯏ ꯊꯣꯡ ꯊꯥꯛꯄꯁꯨ ꯀꯣ ꯃꯣꯏ ꯇ꯭ꯔꯥꯏꯞꯀꯤ ꯑ ꯊꯣꯡ ꯊꯥꯛꯄ ꯑꯣꯛ ꯊꯣꯡꯒꯦꯔꯥ ꯑꯗꯨ ꯅꯠꯇ꯭ꯔꯒ ꯌꯦꯟ ꯊꯣꯡꯒꯦꯔꯥ ꯐꯖꯅ ꯍꯩꯌꯦ ꯃꯣꯏ ꯑꯗꯣ
ꯎꯝ ꯍꯣꯏ ꯐꯩꯌꯦ ꯐꯩꯌꯦ ꯑꯗꯨꯃꯥꯏ ꯇꯧꯏꯗꯣ ꯐꯩ ꯍꯣꯏ ꯑꯗꯨꯝ ꯑꯩꯗꯣ ꯍꯌꯦꯡꯗꯤ ꯅꯨꯃꯤꯠ ꯆꯨꯞꯄ ꯃꯥꯡꯉꯅꯤ ꯍꯥꯏꯗꯤ ꯄꯨꯡ ꯌꯥꯝꯗ꯭ꯔꯥꯕꯗ ꯁꯤꯗꯒꯤꯗꯤ ꯇꯔꯦꯠ ꯃꯈꯥꯏ ꯇꯔꯦꯠ ꯑꯗꯨꯋꯥꯏꯗ ꯆꯠꯈ꯭ꯔꯥꯅꯤ ꯑꯗꯨꯒ ꯑꯥꯗ ꯌꯧꯔꯨꯔꯅꯤ ꯑꯥꯗ ꯌꯧꯔꯨꯔꯒ ꯑꯗꯨꯝ ꯄꯨꯡ ꯍꯜꯂꯛꯄꯗꯗꯤ ꯃꯔꯤ ꯃꯈꯥꯏ ꯃꯉꯥ ꯑꯗꯩ ꯋꯥꯔꯕꯅꯤꯅ ꯄ꯭ꯔꯗꯥꯛꯇꯤ ꯇꯥꯔꯅꯤ ꯇꯧꯗꯣꯏꯁꯦ ꯊꯕꯛꯁꯦ ꯌꯥꯝꯗꯤ ꯌꯥꯝꯗꯣꯏꯅꯦ ꯍꯌꯦꯡꯁꯦ ꯑꯗꯨꯝ ꯍꯥꯏꯗꯤ ꯅꯍꯥꯟꯈꯩ ꯁꯨꯝ ꯇꯧꯈꯤꯕ ꯑꯣꯏꯔꯗꯤ ꯐꯕꯀꯣ ꯑꯃꯨꯛ ꯂꯦꯞꯄꯔꯒ ꯑꯃꯨꯛ ꯑꯃꯨꯛ ꯀꯪꯇꯧ ꯇꯧꯕꯁꯤꯗ ꯈ꯭ꯋꯥꯡ ꯅꯥꯕꯣꯏ ꯀꯩꯗꯕꯣꯏ ꯇꯧꯔ ꯏꯁꯥꯗ ꯌꯥꯝ ꯅꯨꯡꯉꯥꯏꯇꯕ ꯑꯃ ꯑꯣꯏꯕꯗꯣ ꯑꯗꯨꯃꯥꯏꯅ ꯑꯣꯏꯌꯦ ꯑꯗꯣ ꯃꯥꯁꯨ ꯃꯤꯒꯤ ꯁꯨꯝ ꯀꯩꯅꯣ ꯇꯧꯗꯣꯏꯅꯤꯅ ꯑꯗꯨꯝ ꯇꯧꯕꯗꯣ ꯈꯔ ꯃꯇꯦꯡ ꯄꯥꯡꯕꯤꯌꯣ ꯈꯣꯠꯄꯤꯌꯣ ꯍꯥꯏꯕꯗꯨꯗ ꯅꯨꯡꯉꯥꯏꯇꯕꯅꯤꯅ ꯑꯗꯨꯝ ꯑꯩꯈꯣꯏ ꯃꯤ ꯗꯥꯛꯇꯔ ꯀꯌꯥꯃꯨꯛ ꯁꯨꯗꯣꯏꯅꯣ ꯈꯪꯗꯣꯏꯅꯦ ꯇꯔꯦꯠ ꯇꯔꯨꯛ ꯇꯔꯦꯠꯇꯤ ꯑꯗꯨꯃꯥꯏꯅ ꯁꯨꯗꯧ ꯃꯥꯜꯂꯦꯕꯀꯣ ꯑꯗꯨꯃꯥꯏꯅ ꯇꯧꯔꯒ ꯇꯧꯗꯣꯏꯅꯦ
ꯎꯝ ꯍꯣꯏ ꯐꯩꯌꯦ ꯑꯗꯨ ꯆꯠꯇ꯭ꯔꯤꯉꯩꯗ ꯀꯩꯀꯩꯅꯣ ꯈꯔ ꯆꯥꯁꯤꯜꯂꯣ ꯑꯗꯣ ꯅꯁꯥꯗꯣ ꯆꯣꯛꯊꯗꯅꯕꯀꯣ ꯑꯥ ꯌꯧꯔꯒ ꯑꯗꯨꯒ ꯍꯣꯏ ꯄꯦꯁꯦꯟꯗꯨꯁꯨ ꯌꯥꯝꯕ ꯑꯣꯏꯕꯅꯤꯅ ꯃꯤꯗꯣ ꯀꯌꯥ ꯂꯥꯛꯅꯤ ꯈꯪꯗꯕꯅꯤꯅ ꯑꯗꯨꯑꯣꯏꯁꯨ ꯐ꯭ꯔꯤ ꯀꯦꯝ ꯍꯥꯏꯕꯅꯤꯅ ꯃꯤꯁꯤꯦ ꯑꯗꯨꯝ ꯂꯥꯛꯅꯕꯅꯦꯕ ꯀꯣ ꯆꯦꯛꯑꯞꯀꯤ ꯑꯣꯏꯒꯦꯔꯥ ꯀꯩ ꯑꯣꯏꯒꯦꯔꯥ ꯑꯗꯨꯅ ꯍꯣꯏ ꯅꯣꯏꯅ ꯄꯩꯁꯥ ꯀꯌꯥ ꯐꯪꯉꯤꯕꯅꯣꯗꯤ ꯈꯪꯗꯦ ꯅꯣꯏ ꯀꯦꯞꯇꯨ ꯑꯃꯨꯛꯃꯨꯛ ꯆꯂꯤꯗꯣ ꯑꯗꯣ ꯐꯗꯤ ꯐꯩ ꯑꯗꯨꯝ ꯅꯣꯡ ꯐꯥꯗꯣꯛ ꯆꯠꯊꯣꯛꯄꯗꯣꯀꯣ ꯃꯤꯒꯤ ꯃꯇꯦꯡ ꯄꯥꯡ ꯄꯥꯡꯕ ꯍꯥꯏꯗꯣ
ꯄꯩꯁꯥ ꯄꯩꯁꯥ ꯐꯪꯕꯩ ꯋꯥꯏꯅꯠ ꯑꯗꯨꯗ ꯁꯨꯝ ꯀꯩ ꯍꯥꯏꯅꯤ ꯑꯗꯨꯝ ꯃꯤ ꯃꯇꯦꯡ ꯄꯥꯡꯕ ꯈꯣꯠꯄ ꯆꯠꯄꯅꯦ ꯑꯗꯨ ꯍꯥꯏꯔꯒ ꯑꯗꯣ ꯎ ꯉꯔꯥꯡꯗꯣ ꯀꯩꯅꯣ ꯇꯧ ꯑꯗꯨꯅꯦ ꯑꯩꯁꯦ ꯏꯟꯖꯥꯡꯗꯣ ꯀꯩ ꯍꯥꯏꯅꯤ ꯁꯤ ꯀꯩꯅꯣꯗ ꯍꯥꯞꯄ ꯀꯥꯟꯗ ꯌꯥꯝ ꯌꯥꯝꯕ ꯃꯥꯟꯕꯗꯣ ꯍꯥꯏꯗꯤ ꯑꯩꯈꯣꯏꯒꯤ ꯀꯣꯟꯗ ꯍꯥꯞꯄ ꯀꯥꯟꯗ ꯑꯗꯨꯒ ꯑꯉꯥꯡꯗꯣ ꯀꯟꯅ ꯇꯦꯟꯊꯦꯜ ꯂꯩꯔꯝꯕꯗꯣ ꯑꯗꯨꯗ ꯑꯩ ꯀꯩꯅꯣꯔꯥꯡ ꯌꯦꯟꯖꯥꯡ ꯌꯥꯝ ꯌꯥꯝꯗ꯭ꯔꯣ ꯃꯥꯜꯂ꯭ꯔꯣ ꯍꯥꯏꯅ ꯈꯜꯂꯦ ꯍꯜꯂꯛꯀꯥꯟꯗ ꯏꯟꯖꯥꯡꯗꯣ ꯂꯣꯏ ꯂꯩꯔꯝꯃꯦ ꯑꯗꯨꯒ ꯑꯩꯅ ꯁꯥꯃꯟꯕꯒꯤ ꯑꯝ ꯀꯣꯠꯂꯤꯕ ꯈꯥꯕꯩꯗꯨꯁꯨ ꯑꯩꯈꯣꯏ ꯇꯦꯟ ꯇꯦꯟꯕꯒꯤ ꯃꯅꯨꯡ ꯀꯣꯠꯁꯤꯜꯂꯒ ꯂꯧꯊꯣꯛꯄꯗꯣ ꯌꯥꯗ꯭ꯔꯦꯕꯀꯣ ꯑꯗꯣ ꯉꯁꯤ ꯆꯥꯕ ꯀꯥꯟꯗꯗꯤ ꯃꯅꯤꯡꯗꯣ ꯀꯩꯁꯨ ꯊꯥꯎ ꯌꯥꯎꯗ꯭ꯔꯤꯕ ꯑꯝꯇ ꯑꯗꯨꯝ ꯃꯨꯔꯒ ꯅꯪꯉꯒ ꯍꯥꯎꯕꯗꯤ ꯑꯗꯨꯃꯥꯏꯅ ꯑꯣꯏꯌꯦ ꯉꯔꯥꯡꯗꯣ ꯈꯤꯇꯪ ꯊꯥꯎ ꯌꯥꯝꯕꯒꯤ ꯍꯥꯏꯒꯗ꯭ꯔꯥ ꯅꯣꯏ ꯅꯨꯡꯉꯥꯏꯇꯕꯗꯣ ꯑꯗꯨꯃꯥꯏꯅ ꯇꯧꯑꯦ ꯌꯥꯝꯁꯨ ꯌꯥꯝꯗ꯭ꯔꯕ ꯃꯥꯗꯦ ꯉꯔꯥꯡꯒꯤꯗꯣ
ꯌꯥꯝꯃꯤꯗ ꯑꯩꯈꯣꯏ ꯃꯈꯩ ꯂꯣꯏ ꯀꯣꯟꯅꯩꯗꯨꯗꯤ ꯀꯩꯅꯣ ꯑꯗꯨꯐꯧꯉꯩꯗ ꯂꯦꯡꯒꯦ ꯇꯧꯔꯤ ꯑꯗꯨꯕꯨ ꯉꯝꯁꯤꯜꯂꯤꯅꯦ ꯑꯗꯨꯝ ꯌꯥꯔꯦꯗ ꯌꯥꯕꯕꯨꯗꯤ ꯍꯣꯏ ꯊꯥꯎꯕꯨꯗꯤ ꯅꯪ ꯃꯊꯛꯇꯒꯤ ꯀꯟꯕ ꯑꯣꯏꯔꯝꯕꯒꯤ ꯈꯤꯇꯪ ꯌꯥꯝꯕꯕꯨꯗꯤ ꯑꯣꯏꯔꯝꯕ ꯌꯥꯏ ꯐꯔꯦ ꯀꯩꯅꯣ ꯀꯩꯁꯨ ꯀꯥꯏꯗꯦꯗ ꯅꯣꯏ ꯑꯗꯨꯝ ꯍꯥꯏꯗꯤ ꯅꯣꯡ ꯐꯥꯗꯣꯛ ꯁꯨꯃꯥꯏꯅ ꯆꯥꯕ ꯌꯥꯏ ꯅꯠꯇ꯭ꯔꯥ ꯎꯝ ꯀꯩꯁꯨ ꯀꯥꯏꯗꯦꯕ ꯑꯗꯨꯝ ꯌꯨꯝꯗ ꯍꯥꯎꯅ ꯆꯥꯔꯤꯗꯨꯕꯨꯗꯤ ꯐꯔꯦ ꯃꯣꯏ ꯌꯨꯝꯒꯤ ꯃꯈꯩꯗꯨꯁꯨ ꯐꯖꯅ ꯍꯥꯎꯅ ꯆꯥꯔꯝꯃꯅꯤ
ꯌꯨꯝꯗꯨꯗꯤ ꯌꯥꯝ ꯊꯤꯅ ꯍꯥꯎꯅ ꯆꯥꯔ ꯂꯩꯔꯝꯃꯦ ꯑꯩꯅ ꯑꯩꯁꯨ ꯉꯥꯏꯔ ꯌꯦꯡꯕ ꯀꯥꯟꯗ ꯀꯩꯅꯣ ꯅꯣꯏꯗꯤ ꯊꯥꯎ ꯑꯝꯇ ꯌꯥꯎꯗꯦꯅ ꯑꯦ ꯅꯣꯏꯅ ꯃꯊꯛ ꯊꯝꯝꯕ ꯊꯥꯎ ꯃꯌꯥꯝꯗꯨꯣ ꯂꯣꯏꯅ ꯀꯜꯂꯒ ꯄꯨꯈꯒ ꯑꯩꯅ ꯍꯥꯏꯗꯤ ꯈꯥꯕꯩꯗꯣ ꯑꯩꯈꯣꯏꯒꯤ ꯑꯩꯈꯣꯏꯅ ꯉꯔꯥꯡ ꯀꯣꯠꯄ ꯈꯥꯕꯩꯗꯣ ꯑꯗꯣ ꯆꯞ ꯃꯥꯟꯅꯕ ꯑꯅꯤ ꯂꯩꯌꯦꯕꯀꯣ ꯑꯗꯨꯗꯨꯅ ꯊꯨꯕꯒꯤꯅꯤꯅ ꯑꯦ ꯑꯁꯥꯡꯕ ꯀꯣꯠ ꯇꯥꯔꯒꯗꯤ ꯃꯅꯤꯡ ꯈꯔ ꯑꯣꯠꯈꯥꯏꯗꯅ ꯈꯣꯠꯇꯅ ꯇꯧꯔꯒ ꯀꯣꯠꯀꯗꯕ ꯕꯣꯡꯕꯣꯡ ꯁꯥꯕ ꯃꯐꯝꯗꯨꯗꯒꯤ ꯃꯊꯛꯀꯤ ꯑꯗꯨꯝꯂ ꯀꯣꯠꯂꯀꯥꯟꯗꯗꯤ ꯂꯣꯏꯔꯀꯥꯟꯗꯗꯤ ꯊꯥꯎ ꯉꯥꯛꯇ ꯑꯣꯏꯗ꯭ꯔꯅꯦꯕ ꯉꯥꯡꯒꯤꯗꯣ ꯊꯥꯎꯗꯣ ꯑꯃ ꯌꯥꯝꯕꯒꯤ ꯑꯩꯈꯣꯏꯒꯤ ꯁꯥꯗꯣ ꯃꯥꯒꯤ ꯂꯩꯔ ꯂꯩꯔ ꯑꯣꯏꯅ ꯊꯣꯛꯑꯒ ꯁꯨꯃꯥꯏꯅ ꯁꯨꯞꯆꯤꯟꯈꯤꯕꯒꯤ ꯄꯦ ꯃꯥꯒꯤ ꯀꯩꯅꯣ ꯎꯟꯁꯥꯗꯁꯨ ꯀꯩ ꯍꯥꯏꯅꯤ ꯄꯤꯛꯁꯤꯟꯈꯤꯕ ꯑꯗꯒꯤ ꯃꯁꯥ ꯀꯩꯀꯩꯁꯨ ꯂꯣꯏꯅ ꯄꯤꯛꯁꯤꯟꯈ꯭ꯔꯦꯕ ꯊꯥꯎꯗꯣ ꯊꯣꯛꯈꯤꯕꯒꯤꯀꯣ ꯑꯗꯨꯅ ꯆꯥꯕ ꯀꯥꯟꯗꯁꯨ ꯂꯩꯔ ꯂꯩꯔꯦ ꯂꯩꯕꯒꯤ ꯇꯥꯏꯞꯇ ꯇꯧꯔ ꯂꯩꯕꯗꯣ ꯑ ꯃꯁꯥꯁꯤꯗ ꯊꯥꯎ ꯌꯥꯝ ꯊꯣꯛꯆꯕꯒꯤꯅꯦꯕ ꯑꯩꯅ ꯊꯥꯎ ꯌꯥꯝ ꯍꯥꯞꯄꯒꯤ ꯋꯥꯗꯤ ꯅꯠꯇꯦꯕ
ꯎꯝ ꯍꯣꯏ ꯑꯗꯨꯕꯨꯗꯤ ꯀꯣꯏꯂꯔꯒꯤ ꯃꯁꯥ ꯍꯧꯥꯎꯅꯕꯤꯅꯤ ꯑꯗꯨꯝ ꯊꯥꯎ ꯑꯗꯨꯝ ꯊꯣꯛꯄꯅꯦ ꯑꯗꯨꯝ ꯏꯁꯥꯅ ꯊꯥꯎ ꯌꯥꯝ ꯍꯥꯞꯇ꯭ꯔꯒꯁꯨ ꯑꯗꯨꯝ ꯃꯁꯥꯅ ꯐꯖꯅ ꯊꯣꯛꯄꯅꯦ ꯑꯗꯨꯒꯤ ꯊꯥꯎꯗꯨꯕꯨꯗꯤ ꯍꯥꯎꯕꯗꯤ ꯍꯥꯎꯕꯅꯦ ꯀꯩꯁꯨ ꯍꯥꯎꯇꯕ ꯑꯣꯏꯗꯦꯗ ꯉꯔꯥꯡꯒꯤꯗꯤ ꯑꯗꯨꯝ ꯍꯥꯎꯋꯤꯗ ꯑꯩꯗꯤ ꯑꯩꯩꯅ ꯑꯗꯨꯝ ꯍꯥꯏꯒꯦ ꯅꯉꯣꯟꯗ ꯆꯥꯕ ꯀꯥꯟꯗ ꯑꯗꯨꯝ ꯍꯥꯎꯋꯦ ꯈꯣꯠꯂꯦꯅ ꯃꯣꯏ ꯑꯇꯩꯗꯤ ꯈꯪꯗꯦꯀꯣ ꯑꯅꯤꯗꯨꯃꯗꯤ ꯃꯣꯏꯗꯤ ꯑꯗꯨꯝ ꯏꯁꯄꯥꯏꯁꯤ ꯑꯣꯏꯕ ꯄꯥꯝꯖꯕꯅꯦꯕ ꯑꯩꯅ ꯑꯃꯨꯛ ꯏꯁꯄꯥꯏꯁꯤ ꯑꯣꯏꯕꯁꯦ ꯍꯥꯏꯗꯤ ꯅꯍꯥꯟꯋꯥꯣꯏꯗꯤ ꯄꯥꯝꯃꯦ ꯍꯧꯖꯤꯛꯇꯤ ꯑꯃꯨꯛ ꯈꯤꯇꯪ ꯍꯟꯊꯔꯦꯕ ꯑꯗꯨꯝ ꯅꯦꯆꯔꯦꯜ ꯑꯣꯏꯅ ꯍꯥꯟꯅꯒꯤ ꯀꯃꯥꯏꯅ ꯊꯣꯡꯕꯗꯨ ꯃꯥꯏꯅ ꯄꯥꯝꯃꯦꯕ ꯃꯃꯥꯡ ꯊꯣꯡꯕꯗꯨꯗꯕꯨ ꯈꯥꯃꯦꯟꯁꯤꯟ ꯈ ꯈꯔ ꯌꯥꯝꯒꯦ ꯌꯥꯝꯕꯕꯨꯗꯤ ꯑꯗꯨ ꯍꯥꯏꯗꯤ ꯅꯨꯡꯅꯕꯨꯗꯤ ꯈꯥꯃꯦꯟ ꯑꯁꯤ ꯈꯔ ꯌꯥꯝ ꯍꯥꯞꯄꯨ ꯍꯥꯏꯐꯦꯦꯛ ꯍꯥꯞꯄꯅꯦ ꯑꯗꯨ ꯑꯗꯨꯝ ꯍꯥꯎꯕꯗꯤ ꯍꯥꯎꯋꯤꯗ ꯂꯣꯏꯅꯃꯛꯄꯨꯗꯤ ꯑꯗꯨ ꯉꯔꯥꯡꯒꯤꯗꯨꯕꯨꯁꯨ ꯑꯗꯨꯝ ꯍꯥꯎꯋꯦ
ꯑꯩꯗꯤ ꯉꯔꯥꯡꯅꯦ ꯈꯥꯃꯦꯟꯁꯤꯃꯗꯨ ꯂꯩꯔꯝꯗ꯭ꯔ ꯑꯀꯣ ꯈꯥꯃꯦꯟꯁꯤꯃ ꯈꯨꯔꯤ ꯈꯨꯨꯏꯔꯤ ꯇꯧ ꯑꯅꯤꯛꯇꯪ ꯂꯩꯔꯝꯃꯦ ꯑꯗꯨ ꯑ ꯍꯥꯞꯄꯦ ꯑꯩꯈꯣꯏ ꯃꯃꯅ ꯑꯩꯅ ꯁꯥꯎꯔꯤꯅꯦꯕ ꯑꯥꯂꯨꯗꯨꯁꯨ ꯑꯅꯤꯔꯥ ꯑꯍꯨꯝꯂ ꯑꯗꯨꯗꯪ ꯍꯥꯞꯄ ꯂꯩꯔꯝꯃꯦ ꯍꯥꯏꯗꯤ ꯌꯥꯝꯗꯕ ꯊꯣꯛꯄꯗꯣ ꯑꯂꯨꯗꯨꯣ ꯈꯔ ꯍꯥꯞꯄꯗꯤ ꯍꯥꯏꯗꯤ ꯈꯥꯃꯦꯟꯁꯤ ꯑꯃꯨꯛ ꯈꯔ ꯍꯥꯞꯄꯗꯤ ꯃꯐꯣꯟꯗꯣ ꯑꯩꯈꯣꯏ ꯑ ꯉꯔꯥꯡꯗꯨꯗꯤ ꯑꯃꯨꯛ ꯃꯍꯤꯗꯨ ꯇꯧꯔꯒ ꯃꯐꯣꯟꯒꯤ ꯁꯔꯨꯛꯇꯣ ꯑꯝꯇ ꯌꯥꯎꯗꯦꯗꯅꯀꯣ ꯑꯗꯨꯒꯨꯝꯕ ꯈꯔ ꯍꯥꯞꯄꯒꯤ ꯃꯐꯨꯣꯟ ꯑꯣꯏꯅ ꯈꯔ ꯊꯣꯛꯑꯒ ꯆꯥꯕ ꯈꯣꯠꯄ ꯇꯧꯕ ꯀꯥꯟꯗ ꯇꯣꯠꯄ ꯀꯥꯟꯗ ꯅꯨꯡꯉꯥꯏꯕꯗꯨꯣ ꯑꯣꯏꯗꯤ ꯑꯣꯏꯕꯅꯦꯕ
ꯎꯝ ꯑꯣꯏꯕꯅꯦ ꯍꯥꯏꯗꯤ ꯅꯐꯣꯟ ꯑꯣꯏꯅ ꯀꯩꯅꯣ ꯑꯂꯨꯗꯩꯁꯨ ꯈꯤꯇꯪ ꯍꯥꯏꯗꯤ ꯑꯗꯩ ꯈꯥꯃꯦꯟꯁꯤꯁꯤꯁꯨ ꯃꯁꯥꯒꯤ ꯈꯪꯖꯕ ꯑꯃ ꯌꯥꯎꯕꯅꯦꯕ ꯑꯗꯨꯝ ꯍꯥꯏꯗꯤ ꯀꯩꯅꯣ ꯇꯧꯀꯥꯟꯗ ꯍꯟꯖꯥꯡ ꯊꯣꯡꯉꯀꯥꯟꯗ ꯑꯗꯣ ꯑꯜꯂꯨꯕꯨꯗꯤ ꯅꯣꯏ ꯌꯥꯝ ꯆꯥꯗꯕ ꯑꯣꯏꯔꯝꯒꯅꯤ ꯃꯃꯥꯅ ꯍꯥꯞꯇ꯭ꯔꯤꯗꯣ ꯅꯣꯏ ꯑꯂꯨ ꯌꯥꯝ ꯆꯥꯗꯕ ꯑꯣꯏꯔꯃꯒꯅꯤꯕ
ꯑꯥꯂꯨ ꯕꯣꯔꯥ ꯑꯃ ꯂꯩꯔꯝꯃꯤ ꯉꯔꯥꯡ ꯑꯩꯈꯣꯏ ꯀꯩꯅꯣ ꯑꯀꯥꯁꯇꯒꯤ ꯃꯥꯒꯤ ꯍꯌꯦꯡ ꯀꯩꯅꯣꯒꯤ ꯇꯨꯍꯣꯡꯕ ꯅꯨꯃꯤꯠꯀꯤ ꯄ꯭ꯂꯥꯎ ꯀꯩꯀꯩ ꯁꯦꯝꯕ ꯈꯣꯠꯄ ꯇꯧꯅꯉꯥꯏꯅꯤꯅ ꯄꯣꯠꯁꯦ ꯃꯌꯥꯝ ꯂꯩꯔꯨꯔꯦꯕ ꯍꯣꯡꯕꯗꯨꯗ ꯕꯣꯔꯥ ꯈꯥꯎ ꯑꯃ ꯂꯩꯔꯒ ꯑꯩꯈꯣꯏ ꯃꯣꯏꯒꯤꯅꯦ ꯑꯩꯈꯣꯏꯅꯦ ꯑꯩꯈꯣꯏ ꯀꯥꯞꯅꯦ ꯇꯧꯔꯒ ꯂꯩꯇꯕ ꯅꯠꯇꯦꯕ ꯀꯩ ꯍꯥꯏꯅꯤ ꯁꯨ ꯀꯩꯅꯣ ꯇꯧꯔꯣꯏꯗ꯭ꯔꯥ ꯈꯣꯠꯂꯣꯏꯗ꯭ꯔꯥ ꯌꯥꯝ ꯍꯥꯞ ꯁꯥꯅꯤꯅꯒ ꯇꯧꯔꯒ ꯑꯩꯈꯣꯏꯅ ꯑꯩꯅ ꯁꯦꯝꯕ ꯑꯣꯏꯇꯥꯥꯔꯦꯩꯅꯣ ꯇꯧꯒꯗꯕ ꯊꯦꯡꯁꯨ ꯊꯦꯡꯅꯕꯅꯤꯅꯀꯣ ꯑꯩꯗꯣ ꯉꯔꯥꯡ ꯄꯨꯡ ꯃꯔꯤꯒ ꯃꯤꯅꯤꯠ ꯇꯔꯥꯃꯉꯥ ꯑꯗꯨꯋꯥꯏꯗꯩ ꯇꯧꯔꯒ ꯊꯣꯡꯉꯦꯕ ꯑꯩꯣꯏꯕ ꯇꯧꯔꯒ ꯊꯣꯡꯕꯒꯤꯀꯣ ꯑꯗꯨꯝ ꯑꯩꯅꯁꯨ ꯁꯦꯝꯖꯤꯟꯗ꯭ꯔꯀ ꯑꯗꯨꯗꯨꯒꯤ ꯇꯧꯕꯒꯤ ꯌꯥꯝꯁꯨ ꯍꯥꯞꯇ꯭ꯔꯕ ꯑꯗꯨꯃꯥꯏꯅ ꯈꯔ ꯍꯥꯞꯄꯃꯗꯤ ꯑꯥꯂꯨꯒꯨꯝꯕ ꯈꯔ ꯌꯥꯝꯕꯗꯤ ꯇꯣꯠꯄ ꯀꯥꯟꯗ ꯈꯔ ꯅꯨꯡꯉꯥꯏꯕ ꯐꯥꯎꯋꯤꯗꯅꯀꯣ ꯑꯗꯨꯗꯨꯒꯤ ꯋꯥꯅꯤꯗ
ꯎꯝ ꯍꯣꯏ ꯑꯗꯨꯕꯨꯗꯤ ꯑꯣꯏ ꯍꯣꯏ ꯑꯗꯨ ꯐꯔꯦꯗ ꯀꯩꯁꯨ ꯀꯥꯏꯗꯦꯗ ꯎꯝ ꯑꯥꯂꯨ ꯌꯥꯝ ꯍꯥꯞꯇꯕꯤꯗ ꯁꯥ ꯉꯥꯛꯇ ꯐꯖꯅ ꯉꯧꯔꯒ ꯆꯥꯒꯗꯨꯅ ꯐꯔꯕꯅꯤ ꯑꯗꯨ ꯅꯣꯏ ꯀꯩꯅꯣ ꯅꯄꯥꯒꯤ ꯂꯨꯣꯡꯕꯣ ꯑꯗꯨꯐꯥꯎ ꯇꯥꯡ ꯀꯌꯥꯅꯣ ꯑꯩ ꯀꯥꯎꯕ ꯀꯥꯎꯈ꯭ꯔꯦ
ꯇꯥꯡ ꯇꯔꯥꯃꯥꯄꯜꯅꯦ ꯍꯥꯏꯖꯤꯡꯄꯣꯠꯅ ꯇꯥꯔꯠꯇ꯭ꯔꯦ ꯍꯖꯤꯡꯄꯣꯠꯇꯤ ꯀꯩꯝꯇ ꯇꯧꯔꯣꯏꯅ ꯑꯩꯈꯣꯏꯁꯨ ꯀꯩꯝꯇ ꯇꯧꯔꯣꯏꯅ ꯇꯔꯥꯃꯥꯄꯜꯗꯣ ꯈꯔ ꯉꯟꯅ ꯂꯥꯛꯑꯣ ꯍꯥꯏꯗꯤ ꯊꯕꯛ ꯏꯪꯈꯥꯡ ꯀꯩꯁꯨ ꯇꯧꯋꯤ ꯋꯥ ꯅꯠꯇꯕ ꯁꯨꯝ ꯍꯣ ꯍꯥ ꯇꯧꯕ ꯀꯥꯟꯗꯀꯣ ꯃꯣꯏꯗꯤ ꯑꯉꯥꯡꯅꯤꯅ ꯃꯃꯥꯟꯅꯕ ꯃꯈꯩ ꯂꯥꯛꯄꯗ ꯒꯌꯥꯟ ꯑꯝꯇ ꯇꯥꯕ ꯑꯣꯏꯗꯣꯏꯗꯅ ꯑꯗꯨꯃ ꯆꯠ ꯈꯅꯦꯕ ꯑꯩꯈꯣꯏ ꯇꯧꯕ ꯋꯥꯅꯤ ꯍꯣꯏ ꯃꯣꯏ ꯍꯣꯔꯦꯟ ꯍꯜꯂꯛꯄ ꯀꯥꯟꯗꯗꯤ ꯁꯦꯕꯥꯒꯤ ꯀꯩ ꯇꯧꯕ ꯃꯌꯥꯝꯁꯣ ꯂꯣꯏ ꯀꯧꯋꯦ ꯑꯩꯈꯣꯏꯅ ꯖꯁ ꯍꯥꯏꯗꯤ ꯃꯣꯏ ꯑꯉꯥꯡꯅ ꯍꯥꯞꯄꯗꯣ ꯈꯪꯉꯣꯏꯗꯕ ꯑꯩꯈꯣꯏꯅ ꯀꯛ ꯏꯡꯁꯤꯟꯕꯩ ꯋꯥꯅꯤ ꯑꯩꯈꯣꯏ ꯂꯣꯏ ꯃꯥꯏꯄꯨꯅꯔꯒ ꯇꯧꯒꯗꯕ ꯊꯕꯛ ꯑꯝꯇ ꯅꯠꯇꯦꯕꯀꯣ ꯑꯗꯨꯝ ꯀꯩ ꯍꯥꯏꯅꯤ ꯑꯩꯈꯣꯏꯅ ꯑꯃꯨꯛꯞꯄꯤꯔ ꯀꯩꯅꯣꯃ ꯇꯧꯕꯤꯔꯁꯨ ꯃꯣꯏꯒ ꯄꯣꯟꯕꯩ ꯋꯥꯅꯦꯕ ꯑꯩꯈꯣꯏꯅ ꯍꯥꯞꯄꯒꯤ ꯁꯧꯈꯠꯇꯪ ꯑꯣꯏꯕꯗꯣ ꯑꯗꯨꯃꯥꯏꯅ ꯇꯧꯕ ꯋꯥꯇꯅ ꯑꯗꯨꯝ
ꯍꯣꯏ ꯍꯣꯏ ꯍꯣꯏ ꯍꯥꯏꯗꯤ ꯑꯉꯥꯡꯒꯤꯒ ꯃꯣꯏ ꯑꯉꯥꯡꯁꯨ ꯑꯣꯏꯔꯦ ꯅꯠꯇ꯭ꯔꯥ ꯑꯩꯈꯣꯏꯅ ꯆꯠꯊꯣꯛꯑꯒ ꯊꯕꯛ ꯈꯨꯠꯆꯦꯟ ꯆꯦꯜꯂꯨꯕ ꯍꯥꯏꯗꯨꯁꯨ ꯐꯖꯕ ꯅꯠꯇꯦ ꯑꯗꯨ ꯑꯗꯨꯁꯨ ꯈꯜꯂꯝꯒꯅꯤ ꯈꯟꯕꯕꯨꯗꯤ ꯏꯃꯥꯟꯅꯕ ꯑꯃꯗ ꯅꯪ ꯀꯧꯔꯤꯗꯨꯀꯣ ꯑꯗꯣ ꯍꯣꯏ ꯃꯥ ꯊꯦꯡꯕꯨꯗꯤ ꯊꯦꯡꯉꯅꯤ ꯑꯗꯨ ꯂꯥꯛꯄ ꯑꯩ ꯂꯥꯛꯇꯦ ꯑꯗꯨꯝ ꯈꯪꯗꯦ ꯑꯩꯕꯨꯗꯤ ꯑꯗꯨꯝ ꯂꯥꯛꯄꯒꯤ ꯆꯥꯟꯁꯄꯨꯗꯤ ꯋꯥꯡꯉꯦ ꯍꯥꯏꯗꯤꯀꯣ ꯏꯁꯥ ꯅꯨꯡꯉꯥꯏꯕꯨꯗꯤ ꯑꯗꯨꯝ ꯂꯥꯛꯀꯅꯤ ꯑꯗꯨꯒ ꯀꯩꯅꯣꯗꯣ ꯎꯝ ꯍꯣꯏ ꯌꯥꯏꯗ ꯑꯗꯨꯝ ꯀꯩꯁꯨ ꯀꯥꯏꯗꯦꯗ ꯑꯗꯨꯝ ꯁꯤꯟꯕ ꯂꯥꯡꯕ ꯈꯔ ꯌꯥꯎꯃꯤꯟꯅꯔ ꯂꯣꯏꯔꯦ ꯑꯩꯁꯨ ꯁ ꯂꯥꯛꯇ ꯐꯠꯇꯕꯗꯤ ꯑꯃꯨꯛ ꯅꯨꯡꯉꯥꯏꯗꯁꯨ ꯃꯥꯟꯗꯦ ꯈꯪꯗ ꯑꯩꯁꯨ ꯍꯥꯏꯐꯝ ꯈꯪꯗꯦ ꯍꯥꯏꯇꯥꯔꯦ
ꯃꯥꯗꯣ ꯉꯔꯥꯡ ꯃꯗꯣ ꯉꯥꯡꯗꯣ ꯍꯜꯂꯛꯄ ꯀꯥꯟꯗ ꯀꯣ ꯀꯩ ꯍꯥꯏꯒꯦ ꯅꯪ ꯀꯧꯅꯔꯔꯣꯏ ꯑꯩꯅ ꯑꯩꯗꯤ ꯑꯁꯥꯒ ꯇꯧꯗꯅ ꯃꯊꯛꯇ ꯆꯥꯔꯨꯅꯤ ꯈꯣꯠꯂꯨꯅꯤꯒ ꯇꯧꯗꯗ ꯑꯩꯅ ꯃꯤ ꯑꯇꯣꯞꯄꯁꯨ ꯌꯥꯎꯕꯒꯤꯅꯤ ꯈꯣꯠꯄꯒꯤꯅꯤ ꯅꯪꯁꯨ ꯌꯦꯡꯉꯨꯅꯦ ꯅꯣꯏ ꯅꯃꯥꯟꯅꯕ ꯇꯧꯕꯗ ꯑꯩ ꯌꯥꯎꯒꯦ ꯌꯥꯎꯒꯦ ꯍꯥꯏꯔꯗꯤ ꯐꯖꯔꯤꯕ꯭ꯔꯥ ꯑꯗꯨꯗꯨꯒꯤ ꯃꯤꯁꯨ ꯌꯥꯝꯕ ꯃꯤꯁꯨ ꯑꯇꯣꯞꯄ ꯌꯥꯎꯕꯗꯨꯒꯤ ꯍꯧꯗꯕꯅꯤ ꯈꯣꯠꯇꯕꯅꯤ ꯑꯗꯨ ꯑꯣꯏꯁꯨ ꯃꯥꯗꯤ ꯆꯠꯀꯅꯤ ꯈꯜꯂꯤ ꯈꯣꯠꯂꯝꯃꯤ ꯈꯣꯠꯂꯝꯃꯤ ꯇꯧꯔꯝꯃꯦꯕ ꯑꯃꯨꯛꯁꯨ ꯅꯨꯡꯉꯥꯏꯇꯦ ꯑꯗꯨꯏꯇꯥꯔꯁꯨ ꯃꯣꯏꯗꯤ ꯑꯉꯥꯡꯅꯤꯅ
ꯍꯣꯏ ꯆꯠꯂꯝꯗꯥꯏꯗꯨꯗ ꯑꯩꯅ ꯆꯠꯂꯝꯗꯥꯏꯗꯨꯗ ꯑꯩꯈꯣꯏꯒꯤ ꯀꯅꯣꯁꯦ ꯑ ꯆꯦꯇꯟꯒ ꯑꯩꯈꯣꯏꯅꯤꯁꯦ ꯊꯣꯛꯎꯔꯕꯅꯦ ꯍꯥꯏꯕ ꯃꯇꯦꯛ ꯈꯔ ꯑꯩ ꯑꯩꯗꯤ ꯅꯣꯏꯅꯤꯗꯣ ꯂꯥꯛꯑꯦ ꯈꯟꯕꯒꯤꯀꯣ ꯊꯣꯛꯑꯝꯗꯥꯏꯁꯤꯗ ꯃꯥꯗꯣ ꯊꯦꯡꯅꯔꯦ ꯅꯣꯏ ꯅꯅꯥꯎꯄꯥꯗꯣ ꯊꯦꯡꯅꯔꯦ ꯑꯗꯨꯒ ꯆꯠꯂꯕ ꯈꯣꯠꯂꯕ ꯑꯩꯅ ꯆꯠꯂꯦ ꯆꯠꯂꯦꯅ ꯍꯥꯏꯔꯝꯕꯅꯦꯕꯀꯣ ꯅꯨꯡꯗꯤ ꯅꯨꯡꯉꯥꯏꯇꯕ ꯃꯥꯁꯨ ꯑꯗꯨ ꯃꯈꯥ ꯇꯥꯔꯛꯇ꯭ꯔꯦꯕꯀꯣ ꯑꯩꯖꯨ ꯅꯨꯡꯉꯥꯏꯔꯣꯏꯌꯦꯅꯗꯤ ꯃꯈꯥ ꯇꯥꯗꯦꯕ ꯑꯩꯁꯦ ꯑꯗꯣ ꯃꯥꯕꯨꯗꯤ ꯅꯍꯥꯟꯗꯩ ꯍꯥꯏꯖꯔꯦ ꯑꯩꯩꯅ ꯑꯩꯅ ꯈꯟꯕꯅ ꯑꯃꯨꯛ ꯃꯥꯒ ꯌꯥꯎꯔꯒ ꯑꯩꯈꯣꯏ ꯃꯉꯥꯃꯨꯛ ꯄꯨꯟꯗꯣꯔ ꯈꯜꯂꯨꯕ ꯑꯗꯨꯅ ꯍꯣꯏ ꯃꯥ ꯀꯧꯔꯝꯅꯤꯅ ꯅꯣꯏ ꯅꯥꯎꯄꯥ ꯀꯩꯀꯩꯁꯨ ꯌꯥꯎ ꯑꯗꯨꯗꯤ ꯌꯥꯔꯣꯏꯗ ꯑꯇꯩ ꯂꯩꯈꯩꯁꯤꯅ ꯑꯩꯕꯨꯗꯤ ꯀꯩꯁꯨ ꯀꯥꯏꯗꯦꯕ ꯃꯣꯏ ꯃꯣꯏ ꯑꯅꯤꯅꯕꯨ ꯅꯨꯡꯉꯥꯏꯇ꯭ꯔꯒꯗꯤ ꯍꯥꯏꯕꯒꯤꯅꯤꯗ ꯑꯗꯨꯕꯨꯗꯤ ꯑꯍꯣꯏ ꯑꯗꯣ ꯃꯥꯁꯨ ꯅꯨꯡꯉꯥꯏꯔꯝꯃꯣꯏ ꯍꯥꯏꯗꯤ ꯍꯥꯟꯅꯗꯩ ꯆꯤꯡꯊꯛꯇ ꯁꯨꯃꯥꯏ ꯁꯨꯃꯥꯏꯅ ꯇꯧꯔꯒ ꯃꯩ ꯊꯥꯜꯂꯒ ꯇꯧꯁꯤ ꯈꯣꯠꯁꯤꯒ ꯍꯥꯏꯅꯔꯒꯀꯣ ꯑ ꯀꯩꯝ ꯌꯥꯎꯔꯣꯏ ꯀꯩꯝ ꯍꯥꯏꯔꯣꯏ ꯅꯪꯅ ꯀꯩꯝ ꯍꯥꯏꯔꯛꯇꯕꯒꯤ ꯃꯥ ꯊꯋꯥꯏꯗꯤ ꯅꯨꯡꯉꯥꯏꯔꯝꯃꯔꯣꯏ ꯎꯝ
ꯍꯣꯏ ꯑꯗꯨꯅꯦ ꯑꯩ ꯌꯨꯝꯗ ꯐꯖꯅ ꯄꯦꯅ ꯆꯥ ꯂꯩꯔꯝꯃꯦ ꯃꯣꯏ ꯃꯃꯥꯅ ꯆꯥꯕꯗꯣ ꯀꯣꯝꯄꯥꯛ ꯑꯃ ꯆꯥ ꯂꯩꯔꯝꯃꯦ ꯏꯟꯖꯥꯡꯗꯣ ꯃꯌꯥꯝ ꯌꯥꯝꯃꯕꯅꯦ ꯉꯁꯥꯏꯁꯨ ꯈꯔ ꯂꯩꯔꯝꯃꯦꯕꯀꯣ ꯂꯩꯕꯗꯨꯗ ꯑꯩꯅ ꯅꯨꯞꯇꯣ ꯅꯪ ꯆꯥꯅꯤꯡꯉꯤꯕ꯭ꯔꯥ ꯍꯪꯉꯦ ꯃꯥꯅ ꯍꯣꯏ ꯗꯨ ꯈꯔ ꯂꯩꯔꯗꯤ ꯆꯥꯕ ꯌꯥꯏꯅ ꯇꯧꯔ ꯃꯉꯣꯟꯗ ꯈꯤꯇꯪꯗꯤ ꯄꯤꯗꯤ ꯄꯤꯒꯤꯕ ꯌꯥꯝꯕꯨꯗꯤ ꯌꯥꯝꯕ ꯑꯣꯏꯗ꯭ꯔꯦ ꯍꯣꯍꯣꯏ ꯊꯝꯃꯒꯦꯀꯣ ꯑꯗꯨꯗꯤꯀꯣ